ꯍꯂꯣ ꯇꯥꯏꯅꯦ ꯇꯕ꯭ꯔꯣ
ꯑꯥ ꯇꯥꯏ ꯇꯥꯏ ꯚꯥꯏ
ꯑ ꯅꯪ ꯐꯣꯟ ꯌꯥꯗꯦꯅ ꯍꯥꯏꯕꯗꯣ ꯌꯥꯔꯕꯣ
ꯑꯩ ꯐꯣꯟ ꯌꯥꯗ꯭ꯔꯤꯗ ꯑꯩ ꯐꯣꯟ ꯌꯥꯗꯕꯩ ꯑꯩꯈꯣꯏ ꯄꯥꯒꯤꯁꯦ ꯑꯣꯏ ꯄꯥꯏꯔꯤ
ꯀꯩꯅꯣ ꯅꯪ ꯐꯣꯟꯗ ꯁꯦꯝꯗꯔ꯭ꯕꯣ ꯍꯥꯏꯁꯤꯕꯣ
ꯁꯦꯝꯗꯔ꯭ꯦ
ꯁꯦꯝꯃꯔꯣꯏꯗ꯭ꯔꯣ ꯑꯩꯈꯣꯏ ꯁ꯭ꯋꯥꯏꯗ ꯐꯣꯟ ꯁꯦꯝꯐꯝ ꯑꯅꯧꯕ ꯑꯃ ꯍꯥꯡꯉꯦ ꯑꯗꯣ ꯁꯦꯝꯁꯤꯔꯅ ꯍꯪꯒꯦꯅ ꯇꯧꯅꯤꯅꯦ ꯑꯩꯒꯤꯗꯣ
ꯐꯣꯟꯁꯦ ꯁꯦꯝꯃꯔꯣꯏꯗ ꯐꯣꯟꯁꯦ ꯃꯜꯁꯨ ꯃꯜꯂꯦ
ꯑꯥ ꯀꯩ ꯀꯩ ꯂꯩꯒꯦ ꯈꯜꯂꯤꯅꯣ
ꯑꯦꯄꯜ
ꯏꯁ ꯑꯦ ꯑꯦꯄꯜꯒ ꯄꯥꯏꯗꯨꯏꯁꯤ ꯄꯩꯁꯥ ꯑꯝ ꯄꯥꯏꯔꯕꯣ ꯍꯥꯏꯁꯤꯕꯣ
ꯄꯥꯏꯔꯦꯅꯦ ꯑꯩꯗꯤ
ꯀꯩ ꯊꯥꯕꯛꯀ ꯇꯧꯔꯒꯦ ꯍꯥꯏꯁꯤꯕꯣ ꯄꯩꯁꯥꯒ ꯑꯁꯥꯝ ꯄꯥꯏꯔꯤꯁꯤꯕꯣ ꯑꯦꯄꯜꯒ ꯂꯩ
ꯊꯕꯛ ꯅꯠꯇꯦ ꯒꯦꯝꯕꯂꯤꯡ ꯇꯧꯌꯦ
ꯑꯦ ꯀꯩ ꯐꯣꯟꯗ
ꯅꯠꯇꯦ ꯔꯤꯑꯜ ꯂꯥꯏꯞꯇ
ꯀꯅꯥꯒ ꯑꯩ ꯀꯗꯥꯏ ꯀꯔꯤ ꯂꯝꯗ ꯇꯩꯅꯣ ꯍꯥꯏꯁꯤꯕꯣ
ꯂꯝꯗ ꯇꯧꯋꯦ ꯍꯥꯏꯔꯒꯗꯤ ꯑꯃ ꯊꯕꯛ ꯑꯣꯏꯅ ꯐꯪꯕ ꯍꯥꯏꯕꯅꯤ
ꯍꯥꯥ
ꯀꯩ ꯍꯥꯏꯕ
ꯅꯠꯇꯦ ꯅꯪ ꯍꯧꯖꯤꯛ ꯍꯥꯏꯗꯣ ꯀꯔꯤ ꯂꯝꯗ ꯍꯥꯏꯅꯣ
ꯑꯥ ꯃꯄꯥꯟꯂꯣꯝꯗꯅꯦ ꯑꯩꯈꯣꯏ ꯃꯅꯤꯄꯨꯔꯗ ꯅꯠꯇꯦ
ꯀꯩꯅꯣ ꯅꯪꯕꯨ ꯃꯄꯥꯟꯂꯣꯝꯗꯒ ꯆꯠꯂꯕ ꯍꯥꯏꯁꯤꯕꯣ
ꯆꯠꯂꯦ ꯀꯩꯅꯣ
ꯍꯩꯃ ꯑꯩꯈꯣꯏꯗꯤ ꯄꯥꯎꯒ ꯑꯝꯇ ꯇꯥꯍꯧꯗ꯭ꯔꯦꯅꯦ ꯀꯩ ꯂꯝꯗ ꯂꯩꯔꯤꯅꯣ
ꯍꯧꯖꯤꯛꯀꯤ ꯑꯣꯏꯅ ꯑꯃꯦꯔꯤꯀꯥꯗ
ꯑꯣ ꯅꯨꯡꯉꯥꯏꯕ꯭ꯔꯥ ꯑꯗꯥꯏꯗꯗꯤ ꯌꯥꯝ ꯁꯥꯏ ꯍꯥꯏꯕ ꯄꯥꯎ ꯇꯥꯏꯅꯦ ꯉꯔꯥꯡ ꯅꯍꯥꯟꯒꯁꯦ ꯁꯦꯟꯗꯜꯒꯖꯦ ꯂꯝꯄꯥꯛ ꯁꯣꯔꯣꯛꯇ ꯀꯩꯗ ꯆꯠꯄꯒꯖꯦ ꯁꯦꯟꯗꯜꯒ ꯂꯣꯏ ꯁꯧꯗꯣꯛꯑꯦ ꯁꯣꯔꯣꯛ ꯀꯣꯏꯂꯥꯁꯀ ꯂꯣꯏ ꯁꯗꯣꯛꯑꯦ ꯍꯥꯏꯕ ꯄꯥꯎ ꯇꯥꯏꯅꯦ ꯆꯨꯝ꯭ꯕꯔꯣ ꯑꯗꯨꯕꯣ
ꯆꯨꯝꯃꯦ
ꯀꯩꯅꯣ ꯍꯥꯏꯁꯤꯕꯣ ꯑꯩꯈꯣꯏ ꯁ꯭ꯋꯥꯏꯗꯩꯩ ꯍꯦꯟꯅ ꯁꯥꯕ꯭ꯔꯣ ꯑꯩꯈꯣꯏ ꯁꯋꯥꯏꯅ ꯍꯦꯟꯂꯝꯅꯤꯗ
ꯍꯦꯟꯗꯦꯗ ꯃꯅꯤꯄꯨꯔꯗꯗꯤ ꯎ ꯋꯥ ꯐꯖꯅꯒ ꯇꯧꯗꯅ ꯑꯃꯦꯔꯤꯀꯥꯁꯦ ꯌꯥꯝꯅ ꯗꯦꯕꯂꯞ ꯀꯟꯇ꯭ꯔꯤꯅꯤꯅ ꯕꯤꯜꯗꯤꯡꯒꯨꯝꯕ ꯌꯥꯝ ꯁꯥ ꯁꯥꯕꯒꯤ ꯎ ꯋꯥ ꯒꯨꯝꯕ ꯃꯌꯥꯝ ꯂꯩꯇꯕꯒꯤ ꯁꯤ ꯇꯦꯝꯄꯔꯦꯆꯔꯁꯦ ꯑꯥ ꯌꯧꯋꯦ
ꯀꯩꯅꯣ ꯍꯥꯏꯁꯤꯕꯣ ꯑꯩꯗꯤ ꯑꯗꯥꯏꯗꯅ ꯈꯔ ꯏꯪꯉꯝꯒꯗ꯭ꯔꯥ ꯑꯩꯈꯣꯏ꯭ꯁꯋꯥꯏꯁꯤꯅ ꯍꯦꯟꯂꯝꯒꯗꯔꯅ ꯈꯜꯂꯤꯅꯤꯅꯦ ꯑꯗꯨꯗꯤ ꯅꯪ ꯃꯅꯤꯄꯨꯔꯗ ꯍꯟꯒꯦ ꯍꯜꯂꯛꯑꯣꯗꯅ ꯑꯗꯨꯗ ꯌꯥꯝ ꯋꯥꯔꯗꯤ
ꯁꯤꯗꯅ ꯄꯩꯁꯥ ꯌꯥꯝ ꯆꯥꯎꯋꯤꯅꯦ
ꯑꯦ ꯄꯩꯁꯥ ꯆꯥꯎꯌꯦ ꯍꯥꯏꯔꯁꯨ ꯂꯩꯕ ꯅꯨꯡꯉꯥꯏꯇꯔ꯭ꯗꯤ ꯄꯩꯁꯥ ꯆꯥꯎꯔꯤꯕ ꯄꯩꯁꯥꯗꯨꯅ ꯀꯩ ꯀꯥꯟꯅꯗꯧꯔꯤꯒꯦ ꯅꯪ ꯑꯗ ꯊꯕꯛ ꯇꯧꯕ ꯃꯇꯝꯗ ꯄꯩꯁꯥ ꯐꯪꯉꯤ ꯃꯌꯥꯝꯗꯣ ꯑꯗꯨꯝ
ꯑꯥ ꯅꯠꯇꯦ ꯅꯠꯇꯦ ꯁꯤꯗꯩ ꯇꯥꯥꯟꯕ ꯌꯥꯕ ꯇꯥꯜꯂꯒ ꯑꯃ ꯃꯅꯤꯄꯨꯔꯗ ꯂꯥꯛꯇꯣꯏꯕ
ꯑꯗ ꯇꯥꯟꯕ ꯌꯥꯕ ꯇꯥꯟꯂꯁꯨ ꯅꯪ ꯂꯥꯛꯇ꯭ꯔꯤꯉꯩꯗꯥ ꯍꯥꯟꯅ ꯂꯣꯏꯊꯣꯛꯈꯔꯗꯤ ꯄꯩꯁꯥꯗꯣ
ꯀꯩꯒꯤ ꯂꯣꯏꯗꯨꯏꯕ
ꯑꯦ ꯅꯪ ꯑꯗꯨꯗ ꯂꯩꯔꯤꯉꯩ ꯃꯅꯨꯡꯗꯗꯤ ꯍꯨꯃꯥꯡ ꯁꯧꯏ ꯍꯥꯏꯕꯅꯤꯅ ꯑꯦ ꯁꯤ ꯊꯥꯅꯤꯡꯉꯝꯅꯤ ꯐꯦꯟ ꯊꯥꯅꯤꯡꯉꯝꯅꯤ ꯏꯃꯨꯡꯗꯣ ꯐꯨꯟꯒꯠꯂꯒ ꯑꯗꯨꯝ ꯂꯩꯔꯝꯅꯤ ꯑꯗꯩ ꯅꯨꯡꯁꯥ ꯌꯥꯝ ꯁꯥꯔꯕꯅꯤꯅ ꯀꯣꯏꯕ ꯈꯣꯠꯄ ꯏꯁꯤꯡ ꯂꯩꯕ ꯃꯐꯝꯗ ꯋꯥꯇꯔ ꯄꯥꯔꯛꯀꯨꯝꯕꯗ ꯆꯠꯅꯤꯡꯉꯝꯅꯤ ꯑꯗꯨꯒꯨꯝꯕ ꯆꯠꯂꯔꯤ ꯄꯩꯁꯥꯗꯣ ꯂꯣꯏ ꯂꯣꯏꯒꯤ ꯔꯣꯏꯗꯔꯣ ꯃꯣꯏꯗꯤ ꯄꯩꯁꯥ ꯆꯥꯎꯋꯦ ꯁꯦꯂꯔꯤꯗ ꯆꯥꯎꯋꯦ ꯃ... ꯃꯇꯤꯛ ꯄꯩꯁꯥ ꯆꯠꯐꯝꯁꯨ ꯆꯥꯎꯋꯤꯗꯣ ꯍꯤꯟꯖꯥꯡ ꯅꯥꯄꯤ ꯍꯥꯏꯔꯦ ꯑꯥ ꯇꯥꯟꯅ ꯇꯥꯡꯉꯝꯅꯤ ꯑꯗꯥꯏꯗꯨꯗꯤ ꯇꯥꯡꯗ꯭ꯔꯅꯦ
ꯇꯥꯪꯗꯦꯗ ꯇꯥꯡꯗꯦ ꯍꯥꯏꯔꯒꯁꯨ ꯑꯩ ꯑꯩꯗꯤ ꯕꯤꯜꯗꯤꯡꯗ ꯑꯗꯨꯝ ꯂꯩꯕꯅꯤꯅ ꯑꯗ ꯑꯗꯨꯝ ꯊꯕꯛ ꯑꯦ ꯁꯤ ꯒꯨꯝꯕꯗꯤ ꯃꯣꯏ ꯑꯗꯨꯝ ꯊꯥꯏꯅꯦ
ꯀꯩꯗꯧꯋꯦꯕ
ꯑꯩꯗꯤ ꯕꯤꯜꯗꯤꯡꯗ ꯑꯗꯨꯝ ꯂꯩꯌꯦ ꯇ꯭ꯋꯦꯟꯇꯤ ꯐꯣꯔ ꯑꯋꯥꯔꯗ ꯑꯗꯨꯝ
ꯀꯩꯅꯣ ꯍꯥꯏꯁꯤꯕꯣ ꯅꯪ ꯊꯕꯛꯁꯤꯕꯨ ꯀꯩ ꯌꯨꯝꯗꯩ ꯑꯣꯏꯅ ꯇꯧꯕꯤ ꯊꯕꯛꯂꯣ
ꯅꯠꯇꯦ ꯕꯤꯜꯗꯤꯡꯗꯣ ꯑꯗꯨꯗ ꯇꯧꯗꯨꯕ ꯑꯗ ꯃꯦꯅꯦꯆꯤꯡꯒꯨꯝꯕ ꯂꯩꯕꯗꯣ ꯑꯗꯨꯒ ꯑꯩꯅ ꯇꯧꯗꯨꯏꯕ
ꯑꯣ ꯑꯣ ꯑꯗꯨꯗꯤ ꯅꯪꯗꯤ ꯃꯄꯥꯟꯒ ꯑꯝꯇꯁꯨꯠ ꯆꯠꯇ꯭ꯔꯦ
ꯍꯣꯏ ꯁꯨꯇꯤ ꯂꯩꯕ ꯁꯟꯗꯦꯒꯨꯝꯕꯗ ꯑꯣꯏꯅ ꯆꯠꯂꯦ
ꯀꯣꯏꯕ ꯆꯠꯐꯝ ꯂꯝꯕꯤ ꯂꯝꯒꯗꯤ ꯀꯃꯥꯏ ꯀꯃꯥꯏꯅ ꯇꯧꯔꯤꯒꯦ ꯀꯣꯏꯕ ꯆꯠꯐꯝꯕꯨ ꯂꯩꯔꯤꯕꯣ ꯑꯗꯨꯋꯥꯏꯗꯨꯕꯨ ꯍꯨꯃꯥ ꯁꯧꯒꯠꯂꯕꯗꯨꯗ
ꯑꯩ ꯋꯥꯇꯔ ꯄꯥꯛꯇꯅ ꯅꯪꯅ ꯍꯥꯏꯕꯗꯣ ꯑꯗꯨ ꯃꯥꯗꯤ ꯆꯠꯂꯤꯀꯣ ꯄꯩꯁꯥꯗꯤ ꯑꯗꯨꯝ ꯆꯥꯎꯏ
ꯑꯗꯨꯗꯒꯤ ꯑꯇꯣꯞꯄ ꯃꯐꯝꯗꯤ ꯌꯥꯝ ꯁꯥꯕꯅꯦ ꯑꯇꯣꯞꯄ ꯃꯐꯝ ꯆꯠꯇꯗꯅ ꯁꯟꯗꯦꯗꯗꯤ ꯋꯥꯇꯔ ꯄꯥꯛꯛꯀꯨꯝꯕ ꯁ꯭ꯤꯗꯩ ꯆꯠꯂꯦ
ꯅꯠꯇꯦ ꯑꯗꯨꯗꯒ ꯊꯕꯛꯀ ꯂꯩꯇꯥꯥꯔꯗꯤ ꯑꯩꯈꯣꯏꯁꯨ ꯍꯥꯏꯔꯛꯎꯗꯅ ꯍꯥꯏꯐꯦꯠꯇ ꯂꯩ ꯄꯩꯁꯥꯗꯣ ꯇꯥꯟꯕ ꯅꯨꯡꯉꯥꯏꯔꯗꯤ ꯑꯩꯈꯣꯏꯁꯨ ꯑꯗꯨꯝ ꯂꯥꯛꯑꯒꯦ
ꯅꯪꯕꯨ ꯀꯩ ꯊꯕꯛꯄꯨ ꯑꯥꯅꯝꯕ ꯍꯩꯒꯦꯅꯦ
ꯑꯦ ꯀꯩꯅꯣ ꯑꯩꯈꯣꯏꯁꯨ ꯒ꯭ꯔꯦꯖꯨꯋꯦꯁꯟ ꯂꯣꯏꯔꯕ ꯃꯤꯅꯤ ꯀꯩꯒꯤ ꯍꯩꯔꯣꯏꯗꯣꯏꯅꯣꯅꯦ ꯑꯊꯕꯛ ꯑꯃ ꯍꯦꯛꯇ ꯃꯣꯏ ꯀꯧꯔꯛꯄ ꯑꯗꯨꯝ ꯍꯩꯅꯤ ꯀꯩꯅꯣ
ꯅꯪ ꯑꯗ ꯃꯤꯒꯤ ꯁꯦꯕꯥ ꯇꯧꯕꯒꯤ ꯑꯣꯏꯅ ꯇꯧꯗꯣꯏ ꯃꯉꯥꯏꯔꯦ
ꯀꯩꯅꯣ ꯍꯥꯏꯖꯤꯕꯨ ꯑꯗꯨꯋꯥꯏꯗ ꯑꯣꯐꯤꯁ ꯋꯥꯛꯀ ꯑꯝꯇ ꯂꯩꯇ꯭ꯔꯣ ꯃꯣꯏꯗ ꯑꯗꯨꯕꯨ ꯀꯝꯄꯅꯤꯒ ꯌꯥꯝ ꯂꯤꯡꯈꯠꯂꯦꯀꯥꯏ ꯍꯥꯏꯗꯥꯏꯅꯦ ꯁꯣꯐꯋꯦꯔ ꯁꯣꯐꯋꯦꯔ ꯏꯟꯗꯁꯇ꯭ꯔꯤꯒ ꯌꯥꯝ ꯍꯥꯡꯗꯏꯅꯦ
ꯅꯪ ꯑꯗꯨꯨꯝꯕꯒꯤꯗꯤ ꯇ꯭ꯔꯦꯅꯤꯡꯒꯨꯝꯕ ꯍꯥꯟꯅ ꯑꯃ ꯇꯧꯗ ꯌꯥꯔꯣꯏ ꯑꯗꯨꯏꯒꯤꯗ ꯍꯡ ꯆꯍꯤ ꯐꯅꯥ ꯌꯥꯝꯅ ꯆꯪꯉꯅꯤꯌꯦ
ꯍꯣꯏꯅꯦ ꯆꯍꯤ ꯑꯃꯅꯤ ꯃꯥꯡꯕꯗꯨꯗꯤ ꯃꯥꯡꯖ ꯖꯅꯨ ꯌꯥꯏꯅꯦ ꯅꯉꯣꯟꯗ ꯄꯩꯁꯥ ꯈꯔꯐꯥꯎ ꯄꯨꯔ ꯂꯣꯏꯔꯦ ꯀꯩꯗꯧꯔꯒ ꯅꯪ ꯄꯩꯁꯥ ꯇ ꯑꯗꯨ ꯌꯥꯝ ꯇꯥꯜꯂꯦ ꯍꯥꯏꯔꯦ ꯑꯩꯉꯣꯟꯗ ꯈꯔ ꯄꯣꯛꯍꯟꯕꯕꯧꯇꯤ ꯌꯥꯏꯗꯅ ꯏꯟꯇꯔꯦꯁ ꯇꯧꯔꯒ ꯁꯤꯡꯒꯦ
ꯑ ꯅꯨꯪꯉꯥꯏꯔꯦꯍꯦ ꯅꯪꯗꯤ
ꯑꯦ ꯇꯤꯅꯩꯅꯦꯅ ꯅꯪ ꯑꯗꯨꯕꯧ ꯃꯇꯦꯡ ꯄꯥꯡꯅꯤꯡꯗ꯭ꯔꯗꯤ ꯀꯩ ꯀꯥꯟꯅꯗꯣꯏꯕ ꯑꯗꯨꯗꯤ
ꯅꯪ ꯂꯥꯛꯀꯦꯁꯨ ꯂꯥꯛꯑꯣꯅꯦ ꯀꯩꯁꯨ ꯀꯥꯏꯗꯦꯅꯦ ꯑꯩ ꯅꯪꯒꯤ ꯊꯕꯛꯇꯨ ꯑꯗꯨꯝ ꯍꯥꯞꯄꯤꯒꯦꯅꯦ
ꯏꯁ ꯅꯪꯅ ꯊꯕꯛ ꯍꯥꯞꯄꯤꯒꯦ ꯍꯥꯏꯖꯦ ꯀꯩꯅꯣ ꯅꯪꯕꯨ ꯀꯩ
ꯍꯥꯞꯄꯦ ꯍꯥꯏꯗꯤ ꯃꯄꯨꯗꯨꯗ ꯑꯩꯅ ꯍꯥꯏꯗꯨꯕ
ꯑꯣ ꯑꯩꯗꯤ ꯅꯪꯅꯒ ꯍꯥꯞꯄ ꯉꯝꯃꯕ ꯁꯤꯅꯤ
ꯑꯩ ꯏꯁꯥꯃꯛ ꯃꯆꯥꯅꯦ ꯇꯣꯏꯔꯤꯁꯦ ꯃꯆꯥꯅꯦ ꯍꯥꯏꯗꯤ ꯃꯣꯏꯒꯤ ꯂꯝꯒꯤ ꯑꯣꯏꯅ ꯃꯆꯥ ꯍꯥꯏꯖꯕꯒꯤ ꯋꯥꯗꯨꯅꯤꯀꯣ ꯑꯩꯈꯣꯏ ꯃꯅꯤꯄꯨꯔꯗ ꯍꯥꯏꯔꯒꯗꯤ ꯌꯥꯝ ꯆꯥꯎꯋꯦ
ꯑ ꯑꯗꯣ ꯑꯗꯨꯏ ꯂꯝꯗꯨꯗꯕꯨ ꯑꯩꯈꯣꯏ ꯃꯅꯤꯄꯨꯔꯒꯤ ꯉꯥꯔꯤꯒꯗꯨꯕꯨ ꯐꯪꯕ꯭ꯔꯅꯦ ꯑꯗꯨꯋꯥꯏꯗꯕꯣ ꯑꯗꯨꯏ ꯅꯪꯗꯤ ꯆꯥꯛ ꯌꯦꯟꯁꯥꯡꯗꯤ ꯀꯩ ꯆꯥꯔꯤꯕ ꯆꯥꯕꯕꯨ ꯌꯥꯔꯤꯕ꯭ꯔꯣ
ꯆꯥꯕ ꯆꯥꯕꯁꯦ ꯑꯗꯨꯝ ꯍꯥꯎꯕꯨꯗꯤ ꯑꯗꯨꯝ ꯍꯥꯎꯏꯀꯣ ꯑꯅꯝꯕꯅ ꯁꯥ ꯉꯥꯅꯅ ꯑꯅꯝꯕꯅꯥ ꯆꯥꯏ ꯃꯣꯏ ꯏꯖꯥꯡ ꯅꯄꯤ ꯀꯅꯥꯝ ꯆꯒꯥꯟꯗꯦꯕ
ꯑꯦ ꯀꯩꯅꯣ ꯅꯪꯕꯨ ꯁꯥ ꯌꯦꯟ ꯅꯠꯇꯅ ꯑꯇꯣꯞꯄ ꯁꯥ ꯆꯥꯗꯦ ꯀꯥꯏꯅ ꯇꯧꯔꯝꯕ ꯑꯗꯨꯕꯨ ꯁꯥ ꯉꯥ ꯆꯥꯔꯕꯣ ꯍꯥꯏꯁꯤꯕꯣ
ꯑꯩ ꯉꯥꯗꯤ ꯃꯈꯜ ꯂꯣꯏ ꯁꯨꯅ ꯆꯥꯏꯌꯦ ꯌꯦꯟꯒꯨꯝꯕꯗꯤ ꯑꯗꯨꯝ ꯆꯥꯏ
ꯃꯥ ꯑꯗꯣ ꯌꯦꯟꯒ ꯉꯥꯒꯗ ꯑꯗꯨꯝ ꯆꯥꯕꯗꯤ ꯕꯣꯔꯤꯡꯒ ꯆꯨꯗ꯭ꯔꯣ ꯍꯥꯏꯁꯤꯕꯣ
ꯆꯨꯕꯨꯗꯤ ꯆꯨꯏ ꯀꯩꯗꯧꯔꯨꯅꯤ ꯃꯣꯏ ꯁꯋꯥꯒꯤ ꯍꯤꯟꯖꯥꯡ ꯅꯥꯄꯤꯁꯤꯖ ꯑꯩꯈꯣꯏ ꯑꯗꯥꯏ ꯐꯪꯕꯗꯨꯒ ꯃꯥꯟꯅꯗ꯭ꯔꯦ ꯃꯍꯥꯎꯁꯨ ꯍꯩꯅꯗꯕ ꯑꯃꯀꯣ
ꯅꯁꯥꯅ ꯊꯣꯡꯕꯒꯗꯤ ꯍꯩꯖꯔꯕꯣ
ꯏꯁꯥ ꯊꯣꯡꯕ ꯑꯩ ꯊꯣꯡꯗꯦ ꯑꯅꯝꯕꯅ ꯃꯄꯥꯟ ꯊꯣꯛꯑꯒ ꯑꯗꯨꯝ ꯆꯥꯏ
ꯑꯦ ꯑꯗꯨꯗꯤ ꯅꯣꯏ ꯑꯗꯨꯋꯥꯏꯗꯤ ꯄꯩꯁꯥ ꯈꯨꯇꯥꯡꯗꯨꯒꯗꯤ ꯏꯁꯇꯥꯞꯗꯗꯤ ꯄꯩꯁꯥ ꯑꯃ ꯆꯠꯇ꯭ꯔꯣ ꯑꯗꯨꯗꯤ
ꯆꯥꯏ ꯍꯥꯏꯁꯦ ꯑꯩꯗꯤ ꯐ꯭ꯔꯥꯏ ꯔꯥꯏꯁꯇꯣ ꯑꯇꯥꯕꯗꯒ ꯆꯠꯂꯨꯗꯣ ꯅꯠꯇꯦꯍꯦ ꯃꯣꯏꯒꯤ ꯏꯁꯇꯨꯋꯦꯠꯀꯨꯝꯕꯗꯒ ꯌꯣꯟꯕꯗꯨꯅꯤ ꯃꯣꯏꯒꯤ ꯒꯥꯔꯤ ꯇꯧꯔ ꯌꯣꯟꯕꯗꯣ
ꯑꯗꯣ ꯑꯩ ꯂꯥꯛꯄ ꯂꯥꯛꯇꯕ ꯑꯩꯁꯦ ꯀꯩꯅꯣ ꯁ꯭ꯋꯥꯏꯗ ꯕꯤꯖꯤꯅꯦꯁ ꯃꯆꯥ ꯑꯃꯇ ꯍꯧꯗꯣꯛꯀꯦꯅ ꯇꯧꯕꯅꯦ ꯅꯉꯣꯟꯗꯒꯤ ꯑꯣꯏꯅ ꯄꯩꯁꯥꯥꯁꯦ ꯈꯤꯇ ꯋꯥꯏꯒꯦ ꯌꯥꯒꯗ꯭ꯔꯣ
ꯀꯝꯕ ꯕꯤꯒꯤꯅꯦꯁ ꯅꯣ
ꯑꯥ ꯑꯩꯁꯦ ꯀꯩꯅꯣ ꯏꯟꯇꯔꯄ꯭ꯔꯤꯅꯔꯁꯤꯞ ꯑꯃ ꯁꯨꯝ ꯍꯥꯡꯒꯦꯅ ꯇꯧꯕꯀꯣ ꯃꯥ ꯇꯣꯀꯥꯟ ꯆꯥꯃ ꯑꯣꯏꯅꯀꯣ ꯑꯗ ꯃꯆꯥ ꯍꯥꯏꯁꯦ ꯑꯩ ꯍꯥꯟꯅꯒꯤ ꯃꯆꯥ ꯑ ꯑꯃꯗꯨꯒ ꯂꯩꯖꯕꯗꯨꯒ ꯑꯗꯨꯝ ꯈꯤꯇꯪ ꯆꯥꯎꯊꯣꯛ ꯑꯅꯤꯗꯨꯣ ꯄꯨꯟꯖꯜꯂꯒꯗꯤ ꯈꯤꯇꯪ ꯆꯥꯎꯅꯤꯗꯅ ꯑꯗꯣ ꯑꯅꯤꯁꯨꯕꯗꯣ ꯍꯥꯟꯅ ꯃꯐꯝ ꯑꯇꯣꯞꯄ ꯑꯝꯗ ꯍꯥꯡꯉꯀꯥꯟꯗ ꯀꯣꯟꯅ ꯄꯨꯟꯁꯤꯜꯂꯛꯀꯦꯅ ꯇꯧꯕꯅꯦ ꯃꯤ ꯑꯉꯥꯡ ꯑꯃꯅꯤꯁꯨ ꯊꯝꯒꯦꯅ ꯇꯧꯕꯅꯦ ꯑꯗꯣ ꯄꯩꯁꯥꯥꯁꯦ ꯈꯤꯇꯪ ꯀꯧꯔꯕ ꯅꯉꯣꯟꯗꯩꯩ ꯈꯤꯇꯪ ꯑꯗꯨꯝ ꯋꯥꯏ ꯌꯥꯅꯤꯅ
ꯇꯅꯦ ꯗꯨꯀꯥꯟꯁꯦ ꯀꯩꯀꯩ ꯌꯣꯟꯗꯣꯏꯅꯣꯏꯅꯦ
ꯑ ꯍꯧꯖꯤꯛꯀꯥꯟꯒꯤ ꯆꯠꯅꯕꯤ ꯅꯨꯄꯤꯁꯤꯡꯒꯤ ꯂꯩꯇꯦꯡꯒꯤ ꯑꯣꯏꯕ ꯀꯩ ꯍꯥꯏꯇꯥꯔꯦ ꯅꯥꯆꯣꯡꯒꯨꯝꯕ ꯑꯗꯒꯤ ꯁꯤꯒꯤ ꯃꯈꯜ ꯁꯨꯅ ꯔꯥꯅꯤ ꯐꯤꯒꯨꯝꯕ ꯁꯤꯒꯨꯝꯕ ꯍꯧꯖꯤꯛꯀꯥꯟꯒꯤ ꯆꯠꯅꯔꯛꯏꯕꯥꯀꯣ ꯅꯨꯄꯥꯒꯤ ꯐꯤꯔꯣꯜ ꯍꯥꯏꯔꯒꯁꯨ ꯐꯩꯖꯣꯝꯗꯁꯦ ꯃꯄꯥꯟ ꯍꯛꯄꯗ ꯃꯈꯜ ꯃꯈꯜ ꯑꯗꯒꯤ ꯂꯦꯡꯌꯥꯟ ꯄꯥꯏꯖꯃꯥꯟꯒꯨꯝꯕ ꯁꯤꯒꯨꯝꯕꯈꯩꯁꯨ ꯑꯣꯏꯅ ꯐꯤꯔꯣꯟꯒꯤ ꯍꯥꯏꯇꯥꯔꯦ ꯏꯆꯝ ꯆꯝꯅ ꯍꯥꯏꯔꯒ ꯋꯦꯁꯇ꯭ꯔꯟꯒꯤꯗꯤ ꯀꯩꯁꯨ ꯌꯥꯝꯅ ꯄꯥꯝꯕ ꯑꯣꯏꯗꯨ ꯑꯣꯏꯔꯨꯗꯦꯕꯀꯣ ꯑꯗꯨꯅ ꯑꯩꯈꯣꯏ ꯂꯝꯗꯝꯁꯤꯒꯤ ꯑꯗꯨꯝ ꯐꯤꯔꯣꯜ ꯀꯥꯁꯤ ꯑꯣꯏꯅ ꯑꯗꯨꯝ ꯍꯥꯡꯒꯦꯅ ꯇꯧꯕꯅꯤ
ꯑꯥ ꯅꯪ ꯊꯣꯛꯂꯛꯈꯤꯔꯣꯏꯗ꯭ꯔꯣ
ꯊꯣꯛꯂꯛꯈꯤꯔꯣꯏꯗꯥ
ꯅꯠꯇꯦ ꯊꯣꯛꯂꯛꯈꯤꯔꯣꯏꯗ꯭ꯔꯥ ꯍꯥꯏꯕꯗꯤ ꯁꯨꯝ ꯑꯥ ꯃꯅꯤꯄꯨꯔꯗ ꯁꯨꯝ ꯀꯣꯏꯕ ꯈꯣꯠꯄ ꯑꯗꯨꯗ ꯁꯨꯝ ꯂꯩꯃꯜꯂꯁꯨ ꯅꯨꯡꯉꯥꯏꯇꯦꯗꯅ ꯑꯗꯨꯅ ꯅꯣꯡ ꯐꯥꯗꯣꯛꯒꯁꯨ ꯌꯨꯝꯗ ꯍꯥꯏꯐꯦꯠ ꯍꯜꯂꯛꯄꯁꯨ ꯌꯥꯏꯗꯅ
ꯅꯣꯡ ꯐꯥꯗꯣꯛ ꯂꯥꯛꯄꯗꯤ ꯌꯥꯏ ꯑꯗꯨ ꯅꯣꯡ ꯐꯥꯗꯣꯛꯇꯨꯗ ꯄꯩꯁꯥ ꯌꯥꯝ ꯃꯥꯡꯖꯅꯤꯅꯦ ꯑꯩ
ꯑꯗꯨꯗꯤ ꯅꯪꯁꯤ ꯂꯥꯛꯈꯤꯔꯣꯏꯅꯦ ꯍꯧꯖꯤꯛꯀꯥꯟꯗꯤ
ꯂꯥꯛꯈꯤꯔꯣꯏ
ꯑꯩꯁ ꯑꯥ ꯑꯗꯥꯏꯗꯒꯗꯤ ꯃꯤꯒꯗꯤ ꯈꯪꯅꯕꯒꯗꯤ ꯂꯩꯔꯕꯣ
ꯃꯤꯈꯜ ꯄꯨꯟꯕꯒꯤꯗꯤ ꯄꯨꯜꯂꯦꯀꯣ ꯄꯨꯜꯂꯦ ꯍꯥꯏꯁꯦ ꯑꯩꯅ ꯃꯄꯥꯟ ꯊꯣꯛꯑꯥꯒꯥ ꯃꯤꯒ ꯄꯨꯟꯕ ꯅꯠꯇꯕꯥꯥ ꯑꯩꯒ ꯊꯕꯛ ꯇꯧꯃꯤꯟꯅꯕ
ꯑꯥ
ꯃꯣꯏꯗꯤ ꯑꯃꯦꯔꯤꯀꯥ ꯃꯆꯥ ꯉꯥꯛꯇꯅꯤꯗ ꯑꯩꯅ ꯄꯨꯜꯂꯤꯁꯤꯁꯨ
ꯀꯩꯅꯣ ꯑꯩꯈꯣꯏ ꯏꯟꯗꯤꯌꯟ ꯏꯟꯗꯤꯌꯟ ꯃꯆꯥ ꯏꯟꯗꯤꯌꯟ ꯌꯥꯝ ꯂꯩ ꯍꯥꯏꯗꯥꯏꯅꯦ ꯑꯗꯥꯏꯗꯥ ꯑꯩꯈꯣꯏ ꯃꯌꯡ ꯃꯆꯥꯒꯥ ꯑꯝꯇ ꯊꯦꯡꯅꯗ꯭ꯔꯣ ꯍꯥꯏꯖꯦ
ꯃꯥꯌꯥꯡ ꯃꯆꯥ ꯑꯃꯥ ꯑꯅꯤꯗꯤ ꯊꯦꯡꯅꯩ ꯑꯩꯅ ꯍꯥꯏꯗꯤ ꯃꯩꯇꯩ ꯃꯆꯥ ꯊꯦꯡꯅꯗꯦ ꯍꯥꯏꯕꯥ
ꯑ ꯑꯗꯨꯅꯦꯕ ꯑꯩꯗꯤ ꯑꯃꯦꯔꯤꯀꯥꯟ ꯉꯥꯛ ꯊꯦꯡꯅꯩ ꯑꯗꯨꯗ ꯃꯌꯥꯡ ꯃꯆꯥꯒ ꯑꯝꯇ ꯂꯩꯇ꯭ꯔꯕꯔꯥ ꯈꯜꯂꯨꯔꯦ
ꯂꯩꯕꯒꯤꯗꯤ ꯈꯔ ꯑꯗꯨꯝ ꯂꯩ
ꯑꯗꯣ ꯅꯣꯏꯒꯤ ꯑꯗꯥꯏꯗꯨꯗꯤ ꯅꯥꯏꯕꯔ ꯀꯩꯀꯥꯗꯤ ꯑꯗꯨꯝ ꯅꯨꯡꯉꯥꯏꯕ ꯅꯠꯇ꯭ꯔꯣ ꯅꯣꯏ ꯌꯨꯝꯊꯪꯅꯕꯒꯩꯗꯣ ꯑꯗꯨꯗꯤ ꯑꯗꯨꯝ ꯅꯨꯡꯉꯥꯏꯕ ꯅꯠꯇ꯭ꯔꯕ
ꯅꯨꯡꯉꯥꯏ ꯍꯥꯏꯕ ꯌꯥꯕꯖꯥꯠ ꯅꯠꯇꯦ
ꯍꯥ ꯀꯩ ꯍꯥꯏꯕꯥ
ꯅꯨꯡꯉꯥꯏꯕ ꯀꯩꯁꯨ ꯑꯣꯏꯗꯦ ꯍꯥꯏꯕꯥ ꯌꯨꯝꯊꯪꯅꯕꯈꯩꯁꯦ
ꯀꯩ ꯀꯩꯁꯥꯝ ꯄꯥꯛ ꯀꯧꯅꯗꯕ꯭ꯔꯣ ꯀꯧꯅ ꯑ ꯀꯧꯅꯗꯕ꯭ꯔꯥꯗꯤ ꯀꯩ ꯍꯥꯏꯇꯥꯥꯔꯦ ꯀꯧꯅꯕꯗ ꯅꯨꯡꯉꯥꯏꯇꯕ ꯈꯣꯠꯇꯕ ꯑꯗꯨꯃꯥꯏꯒ ꯇꯧꯅꯕ꯭ꯔꯣ ꯁꯤꯅꯤ
ꯑ ꯑꯩꯅꯥ ꯀꯣꯆꯤꯡ ꯀꯩꯀꯥ ꯇꯧꯕꯗꯥ ꯑꯩꯈꯣꯏ ꯑꯩꯒꯤ ꯌꯨꯝꯊꯪꯅꯕꯥꯈꯩꯁꯦ ꯋꯥ ꯌꯥꯝ ꯉꯥꯡꯅꯩ
ꯑꯁ ꯑꯗꯨꯕꯨꯗꯤ ꯍꯧꯅ ꯁꯥꯅꯤ ꯃꯄꯥꯟ ꯂꯝꯒꯤ ꯃꯤ ꯑꯩꯈꯣꯏ ꯃꯅꯤꯄꯨꯔꯗꯒꯤ ꯂꯥꯛꯄꯅꯤꯅ ꯃꯣꯏꯁꯨ ꯁꯨꯝ ꯍꯥꯟꯊꯥꯅꯥ ꯌꯦꯡꯕꯗꯨꯅꯤ
ꯍꯟꯊꯅꯥ ꯌꯦꯡꯕꯒꯥ ꯅꯠꯇꯦ ꯑꯩꯈꯣꯏ ꯒꯤ ꯌꯨꯝꯊꯪꯅꯕꯒꯩ ꯌꯥꯅꯗ꯭ꯔꯥꯗꯤ ꯈꯠꯅꯥꯔꯒꯨꯝꯕꯒ ꯐꯨꯔꯥ ꯇꯣꯛꯅꯗ꯭ꯔꯥ ꯁꯤꯗꯗꯤ ꯄꯨꯂꯤꯁꯀ ꯄꯨꯡꯀꯧꯗ ꯀꯧꯅꯩ
ꯃꯥ ꯑꯗꯨꯅꯦ ꯍꯟꯊꯅ ꯌꯦꯡꯕ ꯍꯥꯏꯁꯦ ꯑꯗꯨꯅꯕꯨ ꯑꯗꯨꯒꯨꯝꯕꯗ ꯆꯠꯅꯔꯛꯇꯅꯕ ꯍꯧꯖꯤꯛ ꯌꯥ
ꯍꯥꯏꯗꯤ ꯃꯣꯏ ꯂꯝꯗꯗꯤ ꯈꯉꯕꯥ ꯑꯩꯗꯤ ꯃꯩꯇꯩ ꯑꯣꯏꯔꯗꯤꯀꯣ ꯃꯣꯏ ꯑꯃꯦꯔꯤꯀꯥꯟ ꯃꯁꯥꯃꯛꯅꯁꯨꯝ ꯃꯤ ꯑꯇꯣꯞꯄꯗ ꯑꯗꯨꯝ ꯇꯧꯋꯦ ꯆꯞ ꯃꯥꯟꯅꯩ
ꯃꯁꯥꯅꯥ ꯃꯁꯥꯗ ꯑꯗꯨꯝ ꯇꯧꯅꯩ ꯃꯆꯥꯏ ꯃꯥꯏ ꯈꯟꯅꯕꯒꯨꯝꯕꯗ ꯑꯩꯈꯣꯏꯗꯤ ꯑꯗꯨꯝ ꯈꯠꯅꯥꯔꯥ ꯑꯗꯨꯝ ꯇꯣꯛꯊꯣꯛꯅꯗ꯭ꯔ ꯃꯣꯏꯗꯤ ꯑꯗꯨꯝ ꯄꯨꯂꯤꯁ ꯀꯧꯅꯕꯤ ꯑꯩꯈꯣꯏꯗꯤ ꯑꯆꯧ ꯑꯆꯥꯡꯒꯨꯝꯕꯒꯤ ꯄꯣꯠ ꯇꯧꯅꯕꯗ ꯄꯨꯂꯤꯁ ꯀꯧꯕꯅꯤꯗꯅ ꯃꯣꯏꯗꯤ ꯃꯆꯥ ꯃꯆꯥ ꯄꯣꯠꯀꯤꯕꯧ ꯄꯨꯂꯤꯁ ꯀꯧꯅꯩ
ꯑꯗꯨꯗꯤ ꯂꯩꯃꯤꯟꯅꯕ ꯌꯥꯝ ꯅꯨꯡꯉꯥꯏꯔꯝꯗꯧ ꯃꯥꯟꯗꯦꯕꯣ
ꯅꯨꯡꯉꯥꯏꯇꯦ ꯑꯩ ꯑꯅꯝꯕꯅ ꯇꯨꯝꯗꯣꯀꯥꯟꯗ ꯅꯠꯇꯔꯒ ꯌꯨꯝꯗ ꯐ꯭ꯔꯤ ꯇꯥꯏꯝ ꯒꯨꯝꯕꯗꯨꯗ ꯂꯥꯛꯏ꯫
ꯑꯗꯨꯗꯤ ꯅꯣꯏ ꯅꯪꯗꯤ ꯌꯨꯝꯒꯤ ꯄꯩꯁꯥꯗꯨꯗꯤ ꯑꯗꯨꯗꯤ ꯃꯥꯡꯖꯗ꯭ꯔꯣ꯫
ꯍꯩ ꯀꯩꯁꯨꯌꯝ ꯃꯥꯥꯡꯗꯦ
ꯅꯠꯇ꯭ꯔꯒ ꯁꯨꯃꯥꯡ ꯃꯥꯡꯗꯅꯕ ꯅꯣꯏ ꯊꯕꯛꯀꯤ ꯀ꯭ꯋꯥꯇꯔꯒ ꯂꯩꯇ꯭ꯔꯣ ꯀ꯭ꯋꯥꯇꯔꯒꯨꯝꯕ ꯑꯣꯏꯅ ꯄꯤꯌꯨ ꯍꯥꯏꯌꯨꯗꯅ꯫
ꯎꯝ ꯑꯗꯨꯖꯨ ꯑꯃꯨꯛ ꯇꯟꯕ ꯍꯥꯏꯅꯕꯗꯣꯝ
ꯑꯦ ꯍꯥꯏꯐꯦꯠ ꯍꯥꯏꯅꯁꯜꯂꯒ ꯅꯪ ꯑꯗꯨꯅ ꯄꯩꯁꯥꯗꯣ ꯈꯤꯇꯪ ꯍꯦꯟꯅ ꯁꯦꯕꯤꯡ ꯇꯧꯗꯨꯏꯅꯤ ꯀꯩꯅꯣ ꯑꯗꯨꯗ ꯌꯦ ꯍꯧꯖꯤꯛꯇꯤ ꯗꯣꯂꯔꯁꯨ ꯌꯥꯝ ꯑ ꯀꯩꯅꯣ ꯇꯧꯒ꯭ꯔꯦ ꯍꯦꯟꯁꯨ ꯌꯥꯝꯅ ꯍꯦꯟꯒꯠꯈ꯭ꯔꯦ꯫ ꯍꯧꯖꯤꯛ ꯗꯣꯂꯔ ꯑꯃꯒ ꯂꯨꯄꯥ ꯆꯥꯝꯃꯨꯛꯀ ꯃꯥꯟꯅꯔꯦ ꯅꯪ ꯗꯣꯂꯔꯗꯣ ꯍꯞꯇ ꯍꯞꯇꯥ ꯑꯝꯗ ꯍꯟꯗ꯭ꯔꯦꯠ ꯗꯣꯂꯔ ꯃꯨꯛꯇꯪ ꯈꯥꯛꯑꯦ ꯍꯥꯏꯔꯁꯨ ꯑꯈꯣꯏ ꯃꯅꯤ ꯄꯨꯔꯗꯗꯤ ꯁꯦ ꯋꯥꯟ ꯊꯥꯎꯖꯟ ꯔꯨꯄꯤꯁ ꯑꯣꯏꯗꯨꯏꯅꯤꯗꯣ꯫
ꯀꯥꯏ ꯋꯥꯟ ꯊꯥꯎꯖꯟꯅꯣ ꯇꯦꯟ ꯊꯥꯎꯖꯟ ꯍꯥꯏꯌꯣ꯫
ꯀꯩꯅꯣ ꯑꯩꯁꯤꯕꯨ ꯃꯦꯠꯀꯥ ꯁꯣꯏꯔꯕꯣꯅꯦ꯫
ꯁꯣꯏꯔꯦ ꯅꯪ ꯃꯦꯠ ꯑꯗꯨꯅꯦ ꯂꯥꯏꯍꯦꯛ ꯇꯝꯕ ꯌꯥꯕ ꯇꯝꯃ ꯀꯔꯤ ꯃꯦꯠꯅꯣ꯫
ꯑꯗꯨꯅꯤꯅꯦ ꯑꯩ ꯏꯁꯥꯃꯛꯁꯤꯅꯥ ꯀꯣꯛꯀ ꯉꯥꯎꯔꯦꯟ ꯇꯩꯁꯤ- ꯑꯉꯥꯡꯒꯩ ꯑꯉꯥꯡꯒꯩ ꯂꯥꯏꯔꯤꯛ ꯇꯥꯛꯑꯣ ꯇꯥꯛꯑꯣꯅꯦꯀꯣ ꯇꯨꯏꯁꯟ ꯑꯃꯅꯤ ꯇꯧꯁꯜꯂꯨꯏꯕꯀꯣ ꯑꯗ ꯑꯉꯥꯡꯒꯩꯖꯦ ꯉꯥꯡ ꯃꯟꯗꯅꯅꯦ ꯃꯣꯏ ꯑꯪꯀ ꯇꯥꯛꯑꯒ ꯃꯣꯏ ꯑꯪꯀ ꯍꯩꯒꯠꯂꯛ ꯀꯇꯧꯕ꯭ꯔꯥꯕꯨꯅꯦ ꯃꯣꯏ ꯇꯥꯛꯑꯒ ꯑꯩ ꯑꯣꯏꯅ ꯑꯪꯀ ꯍꯩꯖꯜꯂꯛꯇꯕ꯭ꯔ ꯀꯩꯅꯣꯝ ꯇꯧꯁꯜꯂꯛꯑꯦꯃꯤ꯫
ꯑꯉꯥꯡꯒꯩꯗꯨꯖꯨ ꯅꯪꯅ ꯇꯥꯛꯢ ꯑꯉꯥꯡꯒꯩꯗꯨꯖꯨ ꯐꯦꯜ ꯑꯣꯏꯗꯧ ꯃꯥꯟꯕ ꯑꯉꯥꯡꯉꯥꯛꯇꯅꯦ ꯈꯪꯉꯦ꯫
ꯑꯦ ꯑꯗꯨꯕꯧꯗꯤ ꯑꯣꯏꯗꯦ
ꯅꯠꯇꯦ ꯑꯣꯖꯥꯃꯛꯇꯣ ꯍꯩꯇ꯭ꯔꯒꯗꯤ ꯁꯥꯇ꯭ꯔ ꯀꯃꯥꯏꯅ ꯍꯩꯗꯨꯢꯅꯣ꯫
ꯅꯠꯇꯦ ꯑꯣꯖꯥꯅ ꯍꯩꯇꯕ ꯅꯠꯇꯦꯃꯤ ꯑꯣꯖꯥꯁꯤꯅ ꯇꯥꯛꯑꯦꯅꯀꯣ ꯑꯗꯨꯒ ꯁꯥꯇ꯭ꯔꯗ ꯍꯩꯅꯕꯅ ꯇꯥꯛꯄꯗꯣ ꯃꯣꯏꯗ ꯏꯁꯧ ꯂꯥꯡꯕꯗꯅꯦꯀꯣ ꯑꯩ ꯏꯁꯥ ꯑꯣꯏꯅ ꯏꯁꯥꯅ ꯍꯩꯔꯝꯕ ꯏꯍꯩꯖꯦ ꯀꯥꯎꯁꯜꯂꯛꯄꯩ ꯇꯥꯏꯞ ꯁꯨꯝ ꯇꯧꯔꯏꯅꯦ꯫ ꯃꯣꯏ ꯑꯣꯏꯅ ꯍꯩꯒꯠꯂꯛꯀꯗ꯭ꯔꯥ ꯍꯥꯏꯔꯒ ꯃꯣꯏ ꯍꯩꯅꯕ ꯇꯥꯛꯄꯗ ꯑꯩ ꯑꯣꯏꯅ ꯍꯩꯔꯛꯇꯕ꯭ꯔꯥ ꯀꯩꯅꯣꯝ ꯇꯧꯔꯦꯃꯤ ꯁꯦ
ꯑꯗꯨꯗꯤ ꯀꯃꯥꯏ ꯌꯥꯗꯨꯏꯕ ꯑꯉꯥꯡꯒꯩꯗꯨꯗꯤ꯫
ꯑꯦ ꯌꯥꯅꯤ ꯌꯥꯅꯤ ꯑꯗꯨꯝ ꯍꯧꯖꯤꯛ ꯍꯟꯗꯛꯀꯥꯟꯗꯤ ꯃꯤ ꯄꯩꯈꯥꯗ ꯃꯥꯛꯀ ꯋꯥꯡꯉꯛꯑꯦ ꯀꯩꯅꯣ ꯁꯕꯦꯟꯇꯤ ꯑꯦꯠ ꯄꯔꯁꯦꯟ ꯆꯠꯂꯦ ꯄꯒꯥꯏꯖꯦ ꯑꯗꯨꯝ ꯋꯥꯡꯉꯤꯅꯤ
ꯎꯝ ꯁꯕꯦꯟꯇꯤ ꯑꯦꯠ ꯄꯥꯔꯁꯦꯟ
ꯍꯣꯏ
ꯍꯥꯟꯅꯗꯤ ꯀꯌꯥ ꯑꯣꯏꯔꯝꯕ꯫
ꯍꯥꯟꯅꯗꯤ ꯁꯤꯛꯁꯇꯤꯅꯥꯏꯟ ꯑꯗꯥꯏꯃꯨꯛꯇꯪ ꯑꯣꯏꯔꯝꯃꯤꯅꯦ ꯑꯩꯠ ꯄꯥꯔꯁꯦꯟ ꯍꯦꯟ ꯑ ꯅꯥꯏꯟ ꯄꯔꯁꯦꯟ ꯍꯦꯟꯀꯠꯂꯛꯄ ꯍꯥꯢꯁꯦ ꯍꯧꯖꯤꯛꯀꯥꯟ ꯑꯈꯣꯏ ꯏꯟꯗꯤꯌꯥꯒꯤ ꯃꯥꯛꯇ ꯍꯥꯏꯔꯨꯔꯒꯗꯤ ꯌꯥꯝ ꯌꯥꯝꯃꯝꯅꯦ꯫
ꯑꯥ ꯉꯥꯢꯈꯣꯉꯥꯢꯈꯣ ꯍꯥꯟꯅ ꯁꯤꯛꯁꯇꯤ ꯅꯥꯏꯟ ꯐꯪꯉꯝꯕ ꯑꯗꯨꯗꯒꯤ ꯅꯪꯅ ꯇꯥꯛꯄꯗꯒꯤ ꯁꯕꯦꯟꯇꯤ ꯐꯥꯏꯚ ꯐꯪꯕ ꯑꯗꯨꯗꯤ ꯇꯔꯨꯛ ꯈꯥꯇꯪ ꯅꯠꯇꯕ꯭ꯔꯣ
ꯁꯦꯕꯦꯟꯇꯤ ꯑꯦꯠ ꯍꯥꯏꯕꯅꯦ ꯁꯦꯕꯦꯟꯇꯤ ꯑꯦꯠ
ꯑꯣ ꯁꯦꯕꯦꯟꯇꯤ ꯑꯦꯠ ꯎꯝ ꯍꯦꯟꯒꯠꯂꯦ-ꯍꯦꯟꯒꯠꯂꯦ
ꯑꯥ ꯕ꯭ꯔꯣ ꯑꯗꯣ ꯀꯩꯅꯣ ꯑꯩ ꯍꯣꯔꯦꯟ ꯉꯥꯍꯥꯛꯇꯪ ꯂꯩꯔꯒ ꯑꯃꯨꯛ ꯇꯧꯔꯛꯀꯦ ꯍꯧꯖꯤꯛ ꯊꯕꯛ ꯑꯃꯃꯨꯛ ꯀꯧꯔꯛꯑꯦ ꯑꯩ ꯍꯥꯏꯐꯦꯠꯇꯪ ꯆꯠꯂꯨꯈꯤꯒꯦ꯫
ꯑꯥ ꯊꯝꯃꯨ ꯊꯝꯃꯨ